ꯑꯣ ꯇꯥꯑꯦ꯫
ꯇꯥ ꯇꯥꯥꯑꯦ-ꯇꯥꯑꯦ ꯀꯩꯗꯧꯔꯤꯒꯦ꯫
ꯀꯗꯧꯔꯤꯒꯦ ꯎꯝ ꯉꯥꯏꯕ ꯍꯣꯁꯇꯦꯜꯗ ꯆꯥꯛ ꯆꯥꯒꯦꯅ ꯍꯦꯟꯖꯥꯡ ꯀꯟ ꯁꯦꯝꯃꯤ꯫
ꯀꯩ ꯃꯊꯦꯟ꯫
ꯀꯩ ꯃꯊꯦꯟ ꯌꯦꯟ
ꯑꯣ ꯃꯥꯟꯔꯦꯅꯦ
ꯃꯥꯟꯔꯦꯅꯦ ꯑꯗꯨꯗꯤ ꯑꯣ ꯅꯣꯏꯁꯨ ꯌꯦꯟꯂꯥ
ꯑꯩꯁꯨ ꯊꯣꯡꯉꯦꯅ ꯇꯧꯔꯦ ꯍꯧꯖꯤꯛꯇ
ꯑꯣ ꯑꯩꯈꯣꯏꯁꯤꯗꯤ ꯃꯩꯇꯩ ꯌꯦꯟꯅꯤꯗ
ꯃꯩꯩꯇꯩ ꯌꯦꯟꯅꯦ
ꯌꯥꯝ ꯇꯣꯏ ꯇꯣꯏ ꯆꯥꯔ ꯃꯥꯜꯂꯦ ꯃꯩꯇꯩ ꯌꯦꯟꯁꯦ
ꯆꯥ ꯃꯥꯜꯂꯦ ꯃꯩꯇꯩꯌꯦꯟꯁꯦ ꯃꯩꯇꯩ ꯌꯦꯟꯅꯦ ꯄꯥꯟꯒꯜꯗꯩꯩ ꯂꯩꯔꯨꯕ
ꯎꯝ ꯈ ꯃꯩꯇꯩ ꯌꯦꯟ ꯆꯥꯔꯀꯥꯟꯗ ꯈꯔ ꯈꯔꯁꯨ ꯍꯥꯏꯔꯛꯎꯅꯦ
ꯈ ꯈ ꯍꯥꯏꯔꯛꯎꯅꯦ ꯍꯥꯏꯔ ꯌꯥ ꯑꯗꯨ ꯅꯪ ꯉꯁꯤ ꯅꯪ ꯆꯥꯔꯅꯤ ꯍꯥꯏꯔꯦ ꯀꯩ ꯀꯥꯟꯅꯅꯤ ꯑꯅꯤ ꯆꯠꯁꯤꯜꯂꯒ
ꯎꯝ ꯎꯝ ꯅꯠꯇꯕ ꯕꯣꯏꯂꯔ ꯕꯣꯏꯂꯔ ꯕꯣꯏꯂꯔ ꯆꯥꯔꯝꯗꯥꯏꯗꯗꯤ ꯑꯗꯨꯝ ꯀꯧꯔꯛꯑꯦ ꯅꯪ ꯑꯃ
ꯀꯧꯔꯑꯦꯅꯕ ꯎꯝ ꯕꯣꯏꯂ꯭ꯔ ꯕꯣꯏꯂ꯭ꯔꯗꯨꯅ ꯈꯔ ꯆꯥꯔꯝꯗꯥꯏꯗꯗꯤ ꯃꯩꯇꯩꯌꯦꯟꯗꯤ ꯌꯥꯝ ꯄꯤꯛꯏꯅꯤ ꯕꯣꯏꯂꯔꯗꯨꯗꯤ ꯌꯥꯝ ꯌꯥꯝ ꯇꯧꯕ ꯑꯣ ꯍꯣꯡꯁꯨ ꯍꯣꯡꯉꯤꯗ ꯗꯨꯅꯦꯍꯦ ꯃꯆꯥ ꯃꯆꯥꯗꯨꯅꯦ ꯄꯋꯥ ꯄꯋꯥꯃꯨꯛ ꯆꯥꯎꯕꯗꯣ ꯑꯗꯨ ꯁꯨꯝ ꯇꯥꯎꯔꯒ ꯊꯣꯡꯒꯦꯗꯧꯅꯦ
ꯑꯗꯨꯗꯨ ꯑꯗꯨꯗꯤ ꯀꯩ ꯍꯥꯎꯗꯣꯔꯤꯒꯦ
ꯍꯥꯎꯗꯣꯔꯤꯒꯦ ꯑꯦ ꯑꯗꯨ ꯑꯣꯏꯁꯨ ꯎꯆꯦꯛꯀꯤ ꯇꯥꯏꯞꯇ ꯁꯨꯝ ꯇꯥꯎꯕꯒ ꯆꯥꯕ ꯋꯥꯅꯤ ꯀꯩꯗꯧꯔꯒꯦ
ꯎ ꯑꯗꯨꯗꯤ ꯎꯝ ꯎꯆꯦꯛ ꯑꯣꯏꯅ ꯇꯥꯏꯅꯕꯅ ꯐꯠꯇ꯭ꯔꯥ
ꯇꯥꯏꯅꯕꯅ ꯐꯠꯇ꯭ꯔꯥ ꯎꯆꯦꯛ ꯍꯥꯠꯄ ꯌꯥꯗꯦꯍꯦ ꯍꯧꯖꯤꯛꯀꯥꯟ
ꯑꯣ ꯎꯆꯦꯛ ꯍꯥꯠꯄ ꯌꯥꯗꯕ꯭ꯔꯥ
ꯎꯆꯦꯛ ꯍꯥꯠꯄ ꯌꯥꯗꯕꯔꯥ ꯎꯝ
ꯍꯣꯏꯅꯦ ꯐꯣꯁ ꯐꯣꯔꯦꯁ ꯄꯥꯇꯤ
ꯐꯣꯔꯦꯁ ꯄꯥꯥꯔꯇꯤꯅ ꯐꯥꯕꯂ ꯀꯥꯟ ꯊꯣꯡꯉꯦꯗꯅꯕꯤꯒ ꯀꯥꯏꯔꯒꯅꯤ ꯀꯟ ꯊꯣꯡꯉꯤꯉꯩꯗ ꯄꯨꯔ ꯆꯠꯈ꯭ꯔꯗꯤ
ꯀꯟ ꯊꯣꯡꯉꯤꯗ ꯑꯗꯨ ꯅꯠꯇꯦꯅꯦ ꯅ ꯅꯪꯕꯨꯗꯤ ꯂꯥꯏꯔꯦꯅꯦ ꯅꯪ ꯐꯥꯕꯗꯨꯅꯦ ꯏꯟꯌꯥꯥꯡꯗꯨꯗꯤ ꯑꯗꯨꯝ ꯂꯩꯍꯧꯅꯤ
ꯑꯗꯨꯗꯤ ꯑꯗꯨꯝ ꯂꯩꯍꯧꯅꯤ ꯍꯣꯏꯅꯦ ꯑꯗꯨꯁꯨ ꯆꯨꯝꯗꯣꯏꯅꯤꯅꯦ
ꯁ
ꯅꯣꯡ ꯊꯤ ꯃꯪꯗ꯭ꯔꯣ ꯅꯣꯏ ꯑꯗꯥꯏꯗꯗ ꯅꯣꯡꯁꯦ ꯌꯥꯝ ꯀꯟ ꯃꯪꯕꯗꯤ ꯑꯣꯏꯗꯦ ꯈꯔ ꯈꯔ ꯍꯥꯏꯗꯤ ꯑꯄꯥꯏꯕꯒꯤ ꯇꯥꯏꯞꯇ ꯇꯧ ꯂꯩꯔꯦ ꯅꯣꯡ ꯁꯤꯗꯗꯤ ꯀꯟꯅ ꯆꯨꯔꯤꯌꯦ ꯅꯣꯡ ꯑꯄꯥꯏꯕꯤꯗꯣ
ꯑꯣ
ꯑꯣ ꯀꯌꯥꯝ ꯀꯟ ꯆꯨꯒꯦ ꯌꯥꯝ ꯀꯟꯅ ꯆꯨꯔꯤ ꯂꯦꯟ ꯀꯌꯥꯎꯋꯤꯗ
ꯏꯁ
ꯏꯁ ꯂꯦꯟꯁꯨ ꯑꯃꯨꯛ ꯇꯥꯔꯕ ꯍꯥꯏꯁꯦ ꯂꯦꯟ ꯑꯃ ꯑꯆꯧꯆꯧ ꯑꯆꯧꯕꯗꯣ ꯒꯥꯔꯤꯒ ꯀꯥꯏꯕꯗꯣ ꯑ ꯕꯣꯜꯃꯨꯛ ꯆꯥꯎꯕꯗꯣ
ꯐꯖꯗꯦꯍꯦ
ꯐꯖꯗꯦ ꯑꯗꯨꯃꯥꯏꯅ ꯑꯗꯨꯃꯥꯏꯅ ꯆꯥꯎꯕꯗꯣ ꯇꯥꯔ ꯌꯥꯝ ꯀꯟꯅ ꯆꯨꯔꯤ
ꯑꯣ
ꯅꯣꯡꯗꯤ ꯀꯌꯥꯕ ꯌꯥꯎꯗꯦ ꯂꯦꯟ ꯉꯥꯛꯇꯥꯅꯦ ꯁꯨꯏꯁꯦ ꯆꯣ ꯆꯣꯄꯗꯣ ꯃꯄꯥꯟ ꯊꯣꯛꯑꯗꯤ ꯃꯤ ꯄꯥꯜꯂ ꯁꯣꯛꯇꯣꯏꯅꯦ
ꯎꯝ
ꯖꯤꯡꯒꯁꯨ ꯖꯤꯡꯒꯁꯨ ꯑꯗꯨꯝ ꯀꯩꯅꯣ ꯇꯧꯕꯗꯨꯅꯤꯗ ꯑꯩ ꯒꯥꯔꯤꯗꯣ ꯍꯧꯖꯤꯛ ꯌꯦꯟ ꯂꯩꯊꯣꯛꯄꯗ ꯁꯔꯂꯦꯖꯔ ꯄꯥꯏꯞꯇꯣ ꯅꯥꯟꯊꯣꯔꯛꯀꯦ ꯇꯧꯗꯅ
ꯀꯩꯗꯩꯅꯣ ꯍꯥꯏꯁꯦ
ꯀꯩꯗꯩꯅꯣ ꯍꯥꯏꯁꯦ ꯒꯥꯔꯤꯗꯣ ꯁꯥꯏꯂꯦꯟꯖꯔ ꯄꯥꯏꯞꯇꯣ ꯀꯩꯅꯣ ꯇꯧꯔꯕꯅꯦꯕ ꯎꯝ ꯑꯩꯈꯣꯏꯒꯤ ꯇ ꯇꯦꯛꯑꯝꯅꯦꯕ ꯌꯣꯠ ꯑꯃ ꯃꯥꯥꯏ ꯁꯝꯅꯒꯗꯕ ꯌꯣꯠ ꯑꯃ ꯑꯗꯨꯒꯤ ꯅꯥꯟꯊꯣꯔꯛꯀꯦ ꯇꯧꯗꯅ ꯒꯥꯔꯤꯗꯣ ꯈꯥꯝꯃꯦ ꯗꯨꯒ ꯃꯨꯛ ꯀꯥꯎꯁꯜꯂ ꯊꯧꯔꯥ ꯂꯥꯛꯏꯅꯦ
ꯑꯩꯁ
ꯑꯩꯗꯤ ꯀꯦꯂꯥꯗꯔ ꯄꯥꯈꯂꯗꯝꯅꯦ ꯄꯥꯈꯠꯂꯝꯅꯦꯕ ꯍꯥꯞꯄꯦꯟꯒ ꯁꯦꯠꯂꯒ ꯃꯤ ꯃꯥꯡꯗ ꯑꯗꯨꯝ ꯀꯦꯜꯂꯛꯑꯒ ꯂꯧꯈꯠꯅ ꯂꯩꯔꯗꯤ
ꯄꯦꯟꯁꯤꯅ ꯃꯅꯨꯡꯗ ꯏꯟꯅ꯭ꯔꯕꯨ ꯌꯥꯎꯕ ꯑꯣ
ꯑꯣ ꯗꯕꯜ ꯗꯕꯜ ꯂꯥꯏꯅꯤꯡꯅꯤꯅꯦ ꯄꯤꯔꯤꯁꯦ
ꯍꯣꯏ ꯗꯕꯜ ꯂꯥꯏꯅꯤꯡꯒꯤꯗꯣ ꯍꯣꯏ ꯑꯗꯨꯗꯣ ꯑꯗꯨ ꯑꯗꯨ ꯑꯣꯏ ꯂꯩꯔꯝꯃꯦ ꯑꯗꯨ ꯑꯗꯨꯒꯤ ꯂꯥꯏꯅꯤꯡꯗꯣ ꯉꯥꯛꯇꯅꯦ ꯁꯦꯠꯂ ꯊꯧꯔꯤꯁꯦ ꯒꯥꯔꯤ ꯊꯧꯕꯗ ꯄꯤꯁꯦꯠ ꯄꯥꯕꯨ ꯀꯩꯅꯣ ꯑꯩꯒꯤ ꯒꯥꯔꯤꯗꯣ ꯁꯦꯂꯦꯟꯖꯔ ꯄꯥꯞꯇꯣ ꯀꯦꯜꯂꯛꯇꯧ ꯃꯥꯜꯂꯝꯅꯦꯕ ꯀꯦꯟꯕꯗꯤ ꯀꯦꯜꯂ ꯀꯌꯥ ꯌꯥꯝ ꯀꯟ ꯊꯧꯅꯔꯗꯤ ꯅꯣꯝꯃꯗꯤꯀꯣ ꯖꯥꯛꯀꯤꯡꯒꯨꯝꯕꯗ ꯌꯩꯁꯜꯂꯗꯤ ꯑꯁ ꯀꯦꯜꯂꯗꯝꯅꯦ
ꯁꯤ
ꯁꯦꯝꯃꯨꯒꯗꯧꯔꯒꯦ ꯍꯥꯞꯄꯦꯟꯗꯨꯒ ꯑꯩꯗꯤ ꯂꯝꯕꯤꯗ ꯑꯈꯣꯏ ꯀ꯭ꯂꯥꯁꯀꯤ ꯅꯨꯄꯤꯒ ꯊꯦꯡꯅꯗ꯭ꯔꯅ ꯐꯥꯈꯠꯂꯕꯅꯦ ꯊꯦꯡꯕꯗꯤ ꯊꯦꯡꯅꯗꯦ ꯑꯇꯣꯞꯄ ꯗꯤꯄꯥꯔꯠꯃꯦꯟꯒꯤꯕꯨꯗꯤ ꯈꯔ ꯆꯠꯍꯧꯋꯦꯕ ꯄꯣꯜ ꯁꯥꯏꯟꯁꯀꯨꯝꯕ ꯀꯩꯒꯨꯝꯕ ꯑꯥ ꯑꯈꯣꯏ ꯀ꯭ꯂꯥꯁꯀꯤꯗꯤ ꯑꯝ ꯆꯠꯍꯧꯗꯦ
ꯑ ꯀꯩꯒꯨꯝꯕ ꯑꯣꯏꯔꯗꯤ ꯋꯥ ꯋꯥꯔꯤꯅꯔꯝꯗꯣꯏꯅꯤꯅꯦ
ꯗꯅꯅꯤꯅꯦ ꯑꯩ ꯊꯦꯡꯅꯔꯗꯤ ꯑꯦꯛꯖꯥꯝꯒꯤ ꯍꯪꯖꯜꯂꯒꯦ ꯇꯧꯕꯅꯦꯍꯦ ꯀꯣꯏꯁꯟ ꯈꯪꯗꯕ ꯑꯃ ꯈꯥꯝꯃꯒ ꯑꯣꯏꯅ
ꯀꯣꯏꯁꯟ ꯈꯪꯗꯕ ꯍꯥꯏꯔꯒꯅ ꯑꯩ ꯑꯃ ꯀꯩꯅꯣꯒꯤ ꯑꯥ
ꯈꯪꯉꯕꯣ ꯂꯤꯀ꯭ꯋꯤꯗꯦ ꯂꯤꯀ꯭ꯋꯤꯗꯦꯁꯟ ꯇꯧꯕꯩꯗꯣ ꯑꯗꯨ ꯄꯥꯔꯣꯏ
ꯄꯥꯔꯔꯣꯏꯌꯦ
ꯄꯥꯔꯣꯏꯌꯦ ꯑꯗꯨ ꯄꯥꯔꯣꯏ ꯀꯣꯏꯁꯟ ꯑꯅꯤ ꯇꯥꯔꯛꯄꯅꯤꯅ ꯑꯃꯗꯪ ꯄꯥꯔꯒ ꯑꯣꯏꯅ ꯆꯠꯂꯅꯤꯕ ꯑꯅꯤꯗꯣ ꯑꯃꯃꯝ ꯍꯪꯉꯛꯀꯅꯤꯅ
ꯍꯣꯏ ꯑꯗꯨꯕꯨꯗꯤ ꯑꯗꯣ ꯅ ꯂꯤꯀ꯭ꯋꯤꯗꯦꯁꯟꯗꯣ ꯁꯨꯡꯌꯦꯡ ꯌꯦꯡꯗ꯭ꯔꯕꯣꯕ ꯑꯩ ꯍꯥꯏꯐꯦꯠ ꯑ
ꯈꯪꯅꯤꯡꯉꯤꯕ ꯍꯥꯏꯇꯥꯔꯦ ꯃꯥꯒꯤ
ꯑꯟꯁꯤꯀ꯭ꯌꯤꯌꯣꯔ ꯀ꯭ꯔꯦꯗꯤꯇꯔ ꯀꯩꯀꯥ ꯌꯥꯝ ꯇꯧꯕꯗꯣ
ꯇꯧꯕꯗꯣ ꯑꯗꯨ ꯀꯩꯁꯨ ꯀꯩꯅꯣ ꯇꯧꯗꯦꯗ ꯑꯗꯨ ꯌꯦꯡꯉꯔꯣꯏ ꯇꯧꯔꯣ ꯅꯪ ꯍꯥꯏꯗꯤ ꯅꯪ ꯍꯥꯏꯐꯦꯠꯇ ꯌꯦꯡꯉꯕꯅꯤꯅ ꯅꯪ ꯂꯣꯏꯔꯕꯣ ꯑꯗꯨꯗꯨ ꯌꯦꯡꯉꯃꯕꯣ ꯑꯍꯥꯟꯕ ꯑꯥ- ꯄꯥ ꯀꯣꯆꯟ ꯃꯆꯥ ꯑꯅꯤ ꯌꯦꯡꯉꯦꯕ ꯑꯆꯧꯕꯗꯨ ꯌꯦꯡꯗ꯭ꯔꯦꯕ ꯃꯆꯥꯗꯨ ꯀꯩꯁꯨ ꯀꯩꯅꯣ ꯇꯧꯅꯤꯡꯉꯥꯏ ꯌꯥꯎꯗꯦꯗ ꯃꯁꯥꯗꯨꯒꯤ ꯍꯥꯏꯗꯤ ꯍꯥꯏꯐꯦꯠ ꯑꯗꯨ ꯍꯥꯏꯐꯦꯠ ꯍꯥꯏꯔꯎꯅꯦ ꯃꯆꯥ ꯑꯅꯤꯗꯣ꯫ ꯀꯩꯅꯣ ꯀꯃꯥꯏ ꯁꯦꯀ꯭ꯌꯨꯔꯤꯇꯤꯗꯔ ꯄꯨꯊꯣꯛꯄꯗꯤ꯫ ꯑꯗꯨꯗꯤ ꯑꯗꯨꯒꯤ ꯑꯟꯁꯋ ꯀꯔꯤꯇꯥꯔꯗ ꯑꯞꯊꯣꯛꯄꯩꯗꯨꯗꯤ ꯃꯥꯒꯤ ꯀꯩꯅꯣ ꯁꯥꯏꯠꯇ ꯀꯩꯕ ꯇꯣꯇꯦꯜꯁꯨ ꯃꯈ ꯏꯟꯀꯝꯒꯤꯗꯣ ꯄꯨꯂꯞꯀꯤꯗꯣ
ꯎꯝ꯫
ꯑꯗꯨꯗꯒꯤ ꯃꯩ ꯃꯩ ꯂꯧꯊꯣꯛꯑ ꯂꯤꯒꯦꯜ ꯑꯦꯛꯁꯄꯦꯟꯁꯦꯁ ꯈꯔ ꯂꯤꯒꯦꯜ ꯑ ꯑꯥ ꯂꯤꯒꯦꯜ ꯂꯤꯒꯦꯜ ꯅꯠꯇꯦ ꯂꯤꯀꯤꯜꯇꯦꯇ꯭ꯔꯤ ꯏꯟꯄ꯭ꯔ ꯉꯥꯏꯈꯣꯏꯅꯦ ꯑꯩꯍꯥꯏꯌꯦꯠ ꯍꯥꯏꯔꯛꯀꯦꯅꯦ ꯍꯥꯏꯐꯦꯠ ꯍꯥꯏꯗꯤ ꯀꯣꯏꯁꯟ ꯀꯣꯏꯁꯟꯗ ꯄꯤꯔꯝꯝꯕꯅꯤꯅ ꯕꯦꯂꯦꯟꯁ ꯁꯤꯠꯂꯥꯅ ꯀ ꯍꯥꯏꯗꯤ ꯀꯩꯅꯣ ꯀꯩꯅꯣ ꯑꯣꯏꯅ ꯄꯤꯔꯝꯕꯅꯤꯗꯅ ꯐꯂꯣꯁꯤꯠ ꯄꯤꯔꯝꯕꯅꯤ ꯑꯗꯒꯤ ꯑꯩꯈꯣꯏꯅ ꯔꯤꯁꯤꯞꯀ ꯔꯤꯁꯤꯞꯀ ꯄꯦꯃꯦꯟꯒ ꯇꯧꯔꯒ ꯁꯦꯝꯃꯅꯤ ꯑꯣ ꯑꯗꯨꯗ ꯍꯥꯏꯗꯤ ꯔꯤꯁꯤꯞꯀꯤ ꯁꯥꯏꯠꯇ ꯔꯤꯁꯤꯞ ꯁꯥꯏ ꯑꯃ ꯂꯣꯏꯁꯤꯜꯂꯅꯤ ꯎꯝ ꯑꯗꯨꯒ ꯄꯦꯃꯦꯟꯗ ꯅꯠꯇ꯭ꯔꯕꯂꯤꯒꯤꯗꯁꯦ ꯍꯥꯏꯈꯤꯇꯪ ꯑꯩꯈꯣꯏ ꯄꯦꯃꯦꯟꯗꯅꯦꯕ ꯋꯥꯗꯣꯏꯁꯤ ꯈꯣꯠꯇꯣꯏꯁꯤ ꯎꯝ ꯑꯍꯥꯟꯕ ꯏ ꯂꯤꯒꯦꯜ ꯑꯦꯛꯁꯄꯔꯦꯟꯁꯦꯁꯇꯨꯃ ꯂꯩꯖꯔꯦꯗꯅ ꯍꯧꯔꯛꯄꯗ ꯑꯗꯨꯗꯤ ꯑꯗꯨꯝ ꯂꯩꯖꯔꯦꯗꯅ ꯑꯗꯨꯒ ꯍꯧꯖꯤꯛꯀꯤ ꯂꯤꯨꯀꯨꯇꯦꯇꯔ ꯏꯂꯤꯃꯤꯅꯔꯦꯁꯟꯗꯨꯗ ꯄ꯭ꯔꯤꯐꯔꯦꯟꯁꯤꯌꯦꯜ ꯁꯤꯌꯔꯒꯤ ꯄꯨꯊꯣꯛꯑꯅꯤ ꯄ꯭ꯔꯤꯐꯔꯦꯟꯁꯦꯜ ꯁꯤꯌꯔꯒꯤꯗꯨꯅ ꯄ꯭ꯔꯤꯐꯦꯟꯁꯤꯌꯦꯦꯜ ꯁꯤꯌꯔꯗꯨꯒꯤ ꯃꯥ ꯄꯥꯔꯁꯦꯟꯇꯦꯖ ꯄꯤꯔꯝꯕꯗꯣ ꯄꯔꯦꯟꯇ ꯑꯁꯨꯛꯇ ꯍꯣꯜꯂ ꯄꯔꯝꯒꯅꯤꯗꯅ ꯃ ꯍꯣꯠꯄꯤꯔꯅꯤ ꯑꯗꯨꯒ ꯑꯣꯟ ꯑꯟꯁꯤꯦꯀ꯭ꯌꯨꯔꯤꯇꯤꯗꯤ ꯂꯩꯇꯥꯔꯅ ꯑꯟꯁꯤꯦꯀ꯭ꯌꯨꯔꯤꯤꯗꯨꯅ ꯑꯃꯨꯛ ꯑꯩꯅ ꯍꯧꯖꯤꯛ ꯍꯥꯏꯕꯗ ꯃꯔꯤ ꯃꯩ ꯃꯔꯤ ꯈꯥꯏ ꯑꯥ ꯈꯥꯏꯗꯣꯛꯑꯒ ꯈꯣꯠꯇꯣꯏꯕ꯫ ꯃꯥꯒꯤ ꯀꯥꯟꯗꯣ ꯄꯜꯒ ꯄꯔꯁꯦꯟꯇꯦꯜꯇꯣ ꯄꯜꯂꯒ꯫
ꯑꯣ꯫
ꯈꯥꯏꯗꯣꯛꯄꯗ ꯑꯩꯏ ꯂꯤꯒꯦꯜ ꯑꯦꯛꯁꯟ ꯈꯥꯏꯗꯣꯛꯑꯅꯤ ꯄ꯭ꯔꯤꯚꯦꯟꯁꯤꯌꯦꯜ ꯀ꯭ꯔꯦꯗꯤꯇꯔꯁꯒꯤ ꯔꯤꯃꯨꯅꯦꯁꯟꯗ ꯆꯪꯈꯤꯕ ꯃꯥꯒꯤ ꯄꯥꯔꯁꯦꯟꯇꯦꯖ ꯍꯣꯠꯂ ꯇꯥꯔꯀꯣ ꯃꯁꯤꯡꯗꯣ ꯑꯗꯨꯁꯨ ꯈꯥꯏꯗꯣꯛꯑꯅꯤ ꯑꯗꯨ ꯄ꯭ꯔꯤꯚꯦꯟꯁꯤꯌꯦꯜ ꯀ꯭ꯔꯤꯇꯔ ꯈꯥꯏꯗꯣꯛꯑꯅꯤ ꯑꯗꯨꯗꯩ ꯔꯤ ꯂꯤꯀ꯭ꯋꯤꯗꯦꯠ ꯇꯔꯁ ꯑꯦꯛꯁꯄꯦꯟꯁꯦꯁ ꯀꯥꯏꯅ ꯈꯔ ꯌꯥꯎꯔꯝꯕꯗ ꯑꯗꯨ ꯂꯣꯏ ꯈꯥꯏꯗꯣꯛꯇꯣꯏꯅꯦꯕ ꯃꯔꯤ ꯃꯔꯤ ꯑꯗꯨꯒ ꯇꯥꯔꯛꯄ ꯃꯁꯤꯡ ꯁꯤꯡꯗꯨꯗ ꯍꯥꯏꯌꯨ ꯂꯥꯛꯑ ꯑꯃꯨꯒ ꯂꯤꯁꯤꯡ ꯌꯥꯡꯈꯩ ꯐꯪꯉꯦ ꯈꯜꯂꯣꯕ ꯁꯨꯃꯥꯏꯗ ꯔꯤꯁꯤꯞ ꯁꯥꯏꯠꯇ ꯑꯗꯩ ꯃꯔꯤ ꯃꯔꯤꯗꯨ ꯈꯥꯏꯗꯣꯛꯈ꯭ꯔꯒ ꯂꯥ ꯑꯃ ꯂꯤꯁꯤꯡ ꯀꯨꯟ ꯂꯦꯝꯃꯦ ꯈꯜꯂꯧꯕ ꯂꯥꯛ ꯑꯃ ꯂꯤ ꯀꯨꯟꯗꯨꯗ ꯇꯨ ꯄꯔꯁꯦꯟ ꯂꯧꯕꯅꯤ ꯈꯪꯗꯦ ꯃ ꯄꯤꯔꯝꯕ ꯄꯔꯁꯦꯟꯣ ꯑꯗꯨꯣ ꯀꯣꯛꯂꯣꯏ ꯍꯥꯏꯕꯗꯣ
ꯑꯗꯨꯏ ꯄꯥꯔꯁꯦꯟꯇꯦꯖꯇꯣ ꯍꯣꯠꯂꯒ ꯊꯝꯗꯣꯏꯕ ꯑꯟꯁꯤꯀ꯭ꯌꯣꯔ ꯑꯗꯣ ꯃꯣꯏ ꯄꯩꯁꯥꯗꯣ ꯀꯣꯟꯅꯕ ꯀꯣꯟꯅ ꯀꯗꯕ ꯂꯩꯕꯅꯤ ꯀꯣꯟꯅꯕ ꯀꯣꯟꯅꯗꯕꯗꯨꯒꯤ ꯒ꯭ꯌꯥꯟ ꯇꯥꯗ꯭ꯔꯦꯕ ꯑꯗꯨꯏꯗꯣ ꯀꯃꯥꯏꯅ ꯂꯥꯛꯈꯤꯕꯣꯏꯅꯣꯗꯣ ꯀꯃꯥꯏꯅ ꯀꯣꯟꯅꯩ ꯍꯥꯏꯗꯣꯏꯅꯣ ꯀꯣꯟꯅꯗꯦꯗꯨꯅ ꯀꯃꯥꯏꯅ ꯍꯥꯏꯗꯣꯏꯅꯣꯗꯣ ꯑꯗꯨꯗꯤ ꯈꯪꯗ꯭ꯔꯦꯕ
ꯑꯣ
ꯑꯣ ꯀꯩꯅꯣ ꯉꯧꯕ ꯍꯧꯔꯣ
ꯨꯋꯥꯎ ꯍꯧꯔꯤꯅꯦ
ꯉꯔꯤꯒꯦ ꯌꯦꯟꯗꯨ ꯃꯥꯟꯗ꯭ꯔꯦ ꯅꯪꯒꯤꯗꯨ ꯗꯦ ꯇꯤꯍꯧ ꯆ ꯅꯪꯒꯤ ꯃꯈꯀꯣꯟꯩꯅ ꯇꯧꯏꯗ
ꯎꯝ
ꯍꯋꯥꯏ ꯁꯣꯛ ꯇꯧꯕ ꯃꯥꯜꯂꯤꯗ
ꯀꯩ ꯍꯥꯏꯅꯣ ꯎꯟ ꯇꯥ꯫
ꯀꯩ ꯍꯥꯏꯅꯣ ꯇꯥꯗꯔ꯭ꯦ ꯑꯥ ꯀꯩ ꯀꯩꯋꯥ ꯍꯋꯥꯏ ꯁꯣꯛ ꯇꯧꯕ ꯃꯥꯜꯂꯦꯕ ꯍꯣꯏꯅꯦ ꯍꯋꯥꯏ ꯁꯣꯛ ꯇꯧꯕ ꯃꯥꯜꯂꯦꯕ ꯅꯪ ꯃꯈꯣꯟꯗꯣ ꯌꯦꯟ ꯃꯥꯟꯗꯦꯕ꯫
ꯉꯧꯕ ꯍꯧꯗꯉꯥꯏ ꯇꯤꯜꯍꯧ ꯊꯥꯗ ꯉꯥꯏ ꯍꯣꯔꯦꯟ ꯃꯅꯝ ꯃꯅꯝ ꯃꯅꯝꯒ ꯚꯤꯗꯤꯌꯣꯒ ꯄꯨꯂꯞ ꯊꯥꯔꯛꯀꯦ꯫
ꯌꯣꯒ ꯄꯨꯂꯞ ꯊꯥꯔꯛꯀꯦ ꯌꯥꯏꯅꯦ ꯍꯣꯔꯦꯟ ꯈꯔ ꯇꯦꯡꯀꯣꯠ ꯈꯔ ꯈꯔ ꯂꯥꯟꯅ ꯌꯥꯕꯅꯤ ꯗꯣ꯫ ꯈꯣꯏꯖꯤꯗꯤ ꯃꯩꯇꯩ ꯌꯦꯟꯅꯤꯅ ꯕꯣꯏꯂꯔꯒ ꯂꯥꯟꯅꯕꯗꯣ ꯑꯁ ꯅꯨꯡꯉꯥꯏꯒꯗ꯭ꯔꯥ ꯈꯪꯗꯦꯅꯦ꯫
ꯀꯦ ꯍꯥꯏꯒꯦ ꯅꯡ ꯫
ꯀꯦ ꯍꯥꯏꯒꯦ ꯅꯪ ꯀꯩ ꯍꯥꯏꯅꯣ ꯑꯝꯇ ꯇꯥꯍꯧꯗꯔ꯭ꯦꯗꯥ ꯫ ꯇꯦꯡꯀꯣꯠ ꯇꯦꯡꯀꯣꯠ ꯂꯥꯟꯅ ꯌꯥꯕꯅꯦꯕ ꯑꯗꯣ ꯑꯩꯈꯣꯏꯒꯤꯗꯤ ꯃꯩꯇꯩ ꯌꯦꯟꯅꯤꯗꯅ꯫ ꯃꯩꯇꯩꯌꯦꯟꯒ ꯕꯣꯏꯂꯔꯒ ꯂꯥꯟꯅꯕꯗꯨꯗꯤ ꯈꯣꯏꯗꯤ ꯃꯥꯡꯖꯩꯗꯅ꯫
ꯎꯝ ꯌꯞ ꯋꯥꯛ ꯅꯨꯡꯉꯥꯏꯇꯕ ꯃꯥꯜꯂꯦ ꯂꯧꯁꯟꯕ ꯉꯝꯗꯦ ꯅꯪ ꯍꯥꯏ
ꯎ ꯂꯧꯁꯟꯕ ꯉꯝꯗꯦ ꯅꯪ ꯍꯥꯏ ꯈꯔ ꯈꯔ ꯇꯥꯏꯌꯦ꯫
ꯍꯥꯏꯗꯤ ꯇꯠꯄ꯭ꯔꯥ ꯁꯤꯅꯤꯗ ꯁꯤ ꯄꯤꯔꯝꯃꯣ꯫
ꯍꯥꯏꯗꯤ ꯇꯠꯄ꯭ꯔꯥ ꯁꯤꯅꯤꯗꯥ ꯁꯤ ꯄꯤꯔꯝꯃꯣ꯫ ꯇꯠꯇꯤ ꯇꯠꯇꯦꯕꯣꯀꯣ꯫ ꯑꯗꯨꯒ ꯀꯩꯅꯣ ꯇꯧꯕꯩ ꯅꯣꯡ ꯅꯣꯡꯊꯤ ꯃꯪꯕꯩ ꯑꯣꯏꯌꯔꯝꯒꯅꯤꯌꯦ ꯅꯣꯡꯊꯤ ꯃꯪꯉꯗꯤ ꯅꯦꯠ ꯍꯦꯛꯇ ꯅꯨꯡꯉꯥꯏꯇꯕꯅꯤ꯫
ꯑꯗꯨꯖꯨ ꯑꯣꯏꯔꯞ
ꯅꯣ
ꯅꯣꯡ ꯇꯥꯔꯛꯇꯣꯔꯦ꯫ ꯉꯍꯥꯛ ꯂꯩꯔꯗꯤ ꯇꯥꯔꯛꯑꯅꯤ ꯫
ꯎꯝ ꯑꯗꯨꯅꯦ ꯍꯥꯏ
ꯑꯗꯨꯅꯦ ꯍꯥꯏꯖ ꯅꯣꯡ
ꯅꯣꯡꯖꯦ ꯑꯍꯦꯝ
ꯅꯨꯡꯉꯥꯏ ꯇꯔꯛꯑ ꯃꯥꯜꯂꯦꯅꯦ ꯍꯥꯏ ꯍꯥꯏꯅ ꯇꯔꯛꯇꯣꯔꯦ ꯇꯥꯔꯛꯇꯣꯔꯦ ꯊꯕꯛꯀꯁꯨ ꯆꯠꯇꯧ ꯂꯩꯕ꯭ꯔꯣ ꯅꯣꯡ ꯇꯥꯔꯛꯄ ꯀꯥꯏꯗꯨꯕꯣ ꯫
ꯊꯕꯛ ꯍꯥꯏꯖꯦ ꯀꯩꯁꯨ ꯂꯩꯇꯦ ꯂꯥꯏ ꯂꯥꯏꯕ꯭ꯔꯦꯔꯤ ꯆꯠꯂ ꯂꯥꯏꯛ ꯄꯥꯔ ꯂꯥꯏꯔꯤꯛ ꯈꯔ ꯄꯥꯔꯨꯒꯦ ꯄꯩꯈꯥ ꯀꯨꯏꯗꯔ꯭ꯝꯅꯤꯅ ꯫
ꯅꯣꯡ ꯆꯨꯔꯗꯤ ꯑꯃꯨꯛ ꯆꯠ ꯌꯥꯔꯣꯏꯗꯣꯏꯅꯤꯅꯦ꯫
ꯃꯥꯅꯤ
ꯃꯥꯅꯤ
ꯑꯗꯨꯅ
ꯑꯗꯨꯅ
ꯆꯥꯁꯜꯂꯣ ꯆꯥꯁꯜꯂꯣ ꯈꯔꯒ ꯂ ꯈꯔ ꯉꯟ ꯆꯥꯔꯝꯃꯗꯤ ꯑꯃꯨꯛ ꯆꯠ ꯌꯥꯕ ꯎꯝ ꯆꯠꯅꯕ ꯫ ꯂꯥꯏꯔꯤꯛꯄꯨ ꯆꯪꯗꯣꯔꯤꯕꯣ ꯌꯦꯟ ꯕꯣꯔꯥ ꯑꯃ ꯆꯥꯁꯜꯂꯥ ꯆꯠꯇꯣꯏꯗꯨꯕꯣ
ꯑꯗꯨ ꯍꯥꯏꯕ ꯋꯥꯅꯤ ꯂꯥꯏ ꯂꯥꯏꯕꯛꯇ ꯉꯥꯏꯍꯥꯛ ꯐꯝꯃꯗꯤ ꯎꯝ ꯑꯗꯨꯝ ꯉꯥꯏꯍꯥꯛꯇꯪ ꯑꯣꯏꯔꯁꯨ ꯑꯗꯨꯝ ꯌꯦꯡꯉꯤꯗꯅ
ꯎꯨꯏ ꯂꯩꯔꯝꯗꯅꯕꯀꯣ ꯂꯥꯏꯕ꯭ꯔꯤ ꯆꯠꯂꯒ ꯆꯥꯁꯜꯂꯒ ꯑꯗꯨꯗꯤ ꯇꯧꯔꯣꯏꯍꯦ ꯇꯧꯔꯣꯏꯍꯦ ꯈꯪꯗꯦꯅꯦ ꯍꯥꯏꯗꯤ ꯃꯤꯠ ꯃꯤꯠ ꯃꯤꯠ ꯌꯦꯡꯕ ꯅꯨꯉꯥꯏꯕꯩ ꯃꯥꯖꯨ ꯑꯥ ꯃꯃꯥꯡꯗ ꯐꯝꯃ ꯃꯤ ꯎꯝ ꯑꯗꯨ ꯑꯣꯏꯗꯤ ꯇꯨꯝꯅꯤꯡꯕꯖꯨ ꯑꯗꯨꯝ ꯐꯔꯅꯤꯗꯅ ꯍꯣꯏꯅꯦ ꯗꯨꯕꯨꯗꯤ ꯂꯥꯏꯕꯦꯔꯤ ꯆꯠꯂꯤꯔꯥ ꯌꯦꯡꯕ ꯆꯠꯂꯤꯔꯥ ꯑꯃꯗꯤ ꯑꯣꯏꯗꯣꯏꯅꯤ ꯂꯥꯏꯕ꯭ꯔꯤꯖꯦ ꯂꯥꯏꯀꯇꯪ ꯄꯥꯅꯤ ꯍꯥꯏꯕꯗꯤꯅꯦ ꯌꯥꯗꯕꯅꯤꯍꯦ ꯍꯣꯏ ꯑꯅꯤꯃꯛ ꯇꯧꯑꯣ ꯇꯧꯒꯗꯝꯅꯦ ꯗꯣ ꯂꯥꯏꯔꯤꯛꯇꯤ ꯄꯥꯗꯕꯤꯗ ꯌꯦꯡꯗꯪ ꯌꯦꯡꯉ ꯍꯜꯂꯛꯄꯩ ꯐꯤꯕꯝꯗꯨꯗꯤ ꯀꯥꯟꯅꯗꯦꯗꯅ ꯑꯦꯍꯦ ꯑꯗꯨꯗꯤ ꯇꯧꯔꯣꯏꯍꯦ ꯑꯗꯨ ꯈꯔ ꯇꯧꯕ ꯃꯥꯜꯂꯤꯗꯅ ꯍꯟꯗꯛꯇꯤ
ꯈꯔꯕꯨꯗꯤ ꯌꯥꯎꯋꯦ ꯑꯗꯣ ꯍꯥꯏꯗꯤ ꯃꯤ ꯂꯥꯏꯛ ꯂꯥꯏꯛꯁꯨ ꯑꯗꯨꯝ ꯇꯧꯔꯛꯏꯍꯦ
ꯂꯥꯏꯌꯤꯛ ꯌꯥꯎꯗ ꯌꯥꯄꯣꯠꯇꯦ ꯍꯣꯏꯅꯦ ꯈꯔ ꯒ ꯄꯥꯍꯧꯕꯅ ꯄꯥꯍꯧꯕꯅꯕꯨꯗꯤ ꯐꯩꯅꯦ ꯍꯨꯖꯤꯛꯇꯩ ꯈꯔ ꯒꯔ ꯄꯥꯍꯧꯗ꯭ꯔꯗꯤ ꯀꯗꯥꯏꯗꯒꯤ ꯑꯗꯨꯅꯦ ꯍꯌꯦꯡ ꯇꯧꯔꯝꯗꯥꯏꯗ ꯄꯥꯕꯗꯨꯗꯤ ꯃꯤ ꯌꯥꯝ ꯄꯥꯟꯅꯗꯕ ꯃꯥꯜꯂꯦꯗ ꯂꯥꯏꯔꯤꯛꯀꯖꯤ
ꯇꯨꯝꯃꯤ ꯀꯣꯏꯅꯦꯃꯤ ꯍꯪꯉꯨ ꯍꯪꯉꯨꯕꯗ ꯈꯪꯗꯕꯒꯤ ꯍꯥꯏꯐꯦꯠ ꯍꯪꯒꯦꯅ ꯀꯩꯅꯣ ꯇꯧꯀꯥꯟꯗ ꯂꯥꯏꯛ ꯇꯧꯗꯦ ꯇꯧꯗꯦ ꯉꯥꯛꯇ ꯍꯥꯏꯔꯦꯑꯦ ꯀꯃꯥꯏ ꯇꯧꯕꯅꯣ
ꯀꯃꯥꯏ ꯇꯧꯕꯅꯣ ꯀꯌꯥ ꯄꯥꯅꯔꯝꯒꯤꯔꯣꯏ ꯃꯤꯖꯦ
ꯑꯗꯨꯅꯦ ꯍꯥꯏꯗꯤ ꯀ꯭ꯂꯥ ꯀ꯭ꯂꯥꯖꯨ ꯈ ꯆꯠꯂꯧꯗꯝꯅꯤꯅ
ꯐꯖꯅ ꯍꯥꯏꯗꯤ ꯈꯪꯗꯕꯗꯣ ꯍꯪꯉꯤꯀꯥꯟꯗ ꯎꯝ
ꯑꯝꯇ
ꯑꯝꯇ ꯀꯩꯅꯣ ꯇꯧꯗ꯭ꯔꯦ ꯈꯒ ꯄꯥꯁꯜꯂꯣ ꯈꯒ ꯄꯥꯁꯜꯂꯣ ꯅꯠꯇ꯭ꯔꯗꯤ